ꯎꯝ
ꯇꯥꯕꯔꯣ
ꯇꯥꯏꯌꯦ ꯇꯨꯝꯃꯕꯣ
ꯇꯨꯝꯗ꯭ꯔꯤꯌꯦ ꯀꯔꯤ ꯇꯧꯔꯝꯕ꯭ꯔꯣ ꯍꯥꯥ
ꯇꯨꯝꯕ ꯃꯈꯣꯟ ꯌꯥꯝ ꯃꯥꯜꯂꯦ
ꯇꯨꯝꯗꯦꯗ ꯇꯨꯝ ꯂꯩꯔꯝꯕꯅꯦ ꯍꯣꯔꯦꯟ ꯐꯨꯠꯕꯣꯜ ꯌꯦꯡꯗꯣꯏꯅꯦ ꯑꯗꯨ ꯉꯥꯏꯔꯤꯅꯦ ꯅꯪꯗꯤ
ꯑꯁ ꯑꯩꯈꯣꯏꯗꯤ ꯑꯩꯗꯤ ꯑꯁꯤꯅ ꯂꯥꯁ ꯑꯣꯏ ꯉꯁꯤꯒꯤꯗꯤ
ꯎꯝ
ꯇꯨꯝ ꯅꯤꯡꯕ ꯍꯧꯔꯦꯕ
ꯎ ꯆꯥꯛꯇꯤ ꯆꯥꯔꯕꯣ
ꯍꯣꯏ ꯆꯥꯔꯦ ꯉꯁꯥꯏ ꯆꯥꯔꯦ
ꯀꯩ ꯑꯦꯟꯁꯥꯡ ꯆꯥꯔꯒꯦ
ꯑꯩꯗꯤ ꯉꯁꯤꯁꯦ ꯌꯦꯟꯗꯦꯝ ꯆꯥꯔꯦ ꯌꯦꯟꯗꯦꯝ ꯍꯋꯥꯏ ꯆꯥꯔꯦ
ꯍꯥꯎꯕꯔꯣ
ꯉꯥꯑꯣꯇꯦꯗ
ꯀꯩ ꯀꯩ ꯇꯧꯔꯒꯦ ꯉꯁꯤꯗꯤ
ꯑꯩꯗꯤ ꯍꯧꯖꯤꯛ ꯇꯨꯝꯁꯤꯔꯥ
ꯎꯝ ꯉꯜꯂꯦꯍꯦ
ꯑꯁ ꯑꯩꯗꯤ ꯉꯟꯗꯦꯗ
ꯑꯈꯣꯏꯗꯤ ꯄꯨꯡ ꯕꯥꯔꯣ ꯄꯨꯡ ꯑꯃꯗ ꯑꯗꯨꯝ ꯇꯨꯝꯃꯦ
ꯑꯗꯨꯒ ꯄꯨꯡ ꯀꯌꯥꯗ ꯑꯃꯨꯛ ꯍꯧꯒꯠꯄ
ꯄꯨꯡ ꯇꯔꯨꯛ ꯃꯈꯥꯏ ꯇꯔꯦꯠ ꯑꯗꯨꯋꯥꯏꯗ ꯍꯧꯒꯠꯂꯦ
ꯑꯩꯁꯨ ꯑꯗꯨꯝ ꯑꯁ ꯈꯪꯗꯦꯗ
ꯀꯔꯤꯔ ꯇꯥꯗ꯭ꯔꯦ ꯅꯈꯣꯟꯗꯣ
ꯑꯣ ꯃꯩ ꯂꯥꯛꯇ ꯃꯩ ꯂꯥꯛꯄ꯭ꯔꯥ
ꯍꯣꯏ ꯑꯩꯈꯣꯏꯗꯤ ꯃꯩ ꯂꯥꯛꯑꯦ ꯎꯝ ꯅꯣꯏ ꯃꯩ ꯂꯥꯛꯇꯦ
ꯃꯩꯁꯨ ꯂꯥꯛꯇꯦ ꯉꯁꯥꯏ ꯄꯨꯡ ꯅꯤꯄꯥꯟ ꯑꯗꯨꯋꯥꯏꯗꯒꯤ ꯃꯨꯠꯈꯤꯕꯗꯣ ꯍꯧꯖꯤꯛ ꯂꯥꯛꯈꯤꯗ꯭ꯔꯦꯅꯦ
ꯑꯣ ꯅꯣꯡ ꯍꯧꯖꯤꯛꯀꯥꯟꯗꯤ ꯅꯣꯡ ꯌꯥꯝ ꯆꯨꯕꯩ ꯑꯣꯏꯔꯝꯅꯤ
ꯈꯪꯗꯦ ꯀꯩꯗꯧꯕꯩꯅꯣ ꯈꯪꯗꯦ
ꯉꯁꯥꯏ ꯑꯩꯈꯣꯏꯁꯨ ꯉꯥꯏꯍꯥꯛ ꯃꯨꯠꯂꯦ ꯑꯗꯨꯒ ꯑꯃꯨꯛ ꯂꯥꯛ
ꯍꯧꯖꯤꯛ ꯄꯨꯡ ꯑꯅꯤ ꯄꯨꯡ ꯑꯅꯤꯃꯨꯛ ꯆꯠꯈ꯭ꯔꯦ ꯑꯃꯣꯛ
ꯑꯣ ꯂꯥꯛꯑꯔꯣꯏ
ꯈꯪꯗꯦ ꯉꯁꯥꯏ ꯉꯟꯅ ꯃꯣꯠꯈꯤꯕꯀꯣ
ꯑꯣ
ꯕꯦꯔꯥꯅꯤ
ꯑꯗꯨꯅꯤ ꯃꯩ ꯂꯩꯇꯕꯁꯦ ꯋꯥꯗꯤ ꯋꯥꯕꯅꯦ
ꯋꯥꯏꯌꯦ
ꯑꯝ
ꯑ
ꯀꯔꯤ ꯍꯥꯏꯕ
ꯃꯌꯥꯝ ꯁꯥꯏ ꯍꯥꯏꯕ ꯕꯝꯃꯩ ꯂꯥꯛꯇꯕꯁꯦ
ꯎꯍꯝ ꯍꯣꯏ ꯁꯥꯒ ꯁꯥꯕꯒꯀꯣ ꯈꯨꯟꯗ ꯂꯩꯕ꯭ꯔꯣ
ꯑꯥ ꯑꯈꯣꯏ ꯇꯝꯄ
ꯑꯣ ꯇꯝ ꯑꯣ ꯑꯣ ꯁꯥꯔꯝꯅꯤꯀꯣ ꯑꯗꯨꯗꯤ
ꯁꯥꯢꯌꯦ ꯌꯥꯏ ꯁꯥꯏꯌꯦ ꯃꯩꯅ ꯅꯥꯛꯇꯕꯅꯦ ꯑꯁ ꯕꯤꯔ
ꯇꯨꯅꯦ ꯇꯝꯗꯗꯤ ꯌꯥꯝ ꯁꯥꯏ ꯈꯨꯟꯗꯗꯤ ꯈꯔ ꯎ ꯋꯥ ꯍꯧꯕꯅꯤꯅ ꯈꯔ ꯏꯪꯕꯅꯤ ꯖꯤ ꯀꯔꯤ ꯍꯥꯏꯕ
ꯅꯨꯡꯁꯥ ꯌꯥꯝ ꯀꯜꯂꯦꯕ ꯉꯁꯤꯁꯨ ꯌꯥꯝ ꯁꯥꯏꯌꯦ
ꯑꯣ ꯑꯩꯈꯣꯏꯔꯣꯝꯗꯗꯤ ꯉꯁꯤꯗꯤ ꯅꯨꯡꯁꯥꯗꯤ ꯊꯣꯛ ꯇꯦ ꯅꯣꯡ ꯆꯨꯌꯦꯕ ꯃꯁꯥꯏ ꯅꯣꯡ ꯑꯗꯨꯝ ꯃꯪꯉꯒ ꯂꯩꯌꯦ ꯑꯗꯨꯕꯨ ꯁꯥꯢ
ꯐꯧꯒꯗꯣꯁꯨ ꯑ ꯐꯧꯗꯨ ꯐꯧꯗꯣꯑꯛ ꯂꯩꯌꯦ ꯌꯨꯝꯁꯥ ꯌꯥꯝ ꯁꯥꯏ ꯈꯣꯏꯗꯤ ꯇꯤꯟꯗꯣꯡ ꯌꯥꯝ
ꯎꯝ ꯂꯧ ꯃꯇꯝꯅꯤꯅꯀꯣ
ꯇꯥꯏ ꯇꯥꯏ ꯊꯕꯛ ꯁꯨꯔꯤꯒꯦ ꯅꯪ
ꯑꯣ ꯑꯩꯗꯤ ꯀꯣꯂꯦꯖ ꯀꯥꯏꯌꯦ ꯗꯣ ꯍꯧꯖꯤꯛ ꯏꯟꯇꯔꯟ ꯇꯧꯔꯤ ꯑꯁ ꯑ ꯔꯤꯝꯁꯇ ꯇꯝꯕꯅꯦꯕꯀꯣ ꯑꯗꯣ ꯍꯧꯖꯤꯛ ꯂꯣꯏꯒꯦ ꯇꯧꯔꯦ ꯏꯟꯇꯔꯟ ꯀꯟꯅ ꯆꯠꯂꯤ ꯂꯣꯏꯔꯅꯤ ꯊꯥ ꯑꯅꯤꯒꯨꯝꯕ ꯂꯩꯔꯗꯤ
ꯎꯝ ꯌꯥꯝ ꯐꯩꯅꯦ
ꯍꯨꯍꯨ ꯃꯤꯁꯨ ꯇꯝꯅꯩꯅ ꯇꯝꯃꯤꯕꯅꯤꯗ
ꯎꯝ ꯑꯅꯩ ꯑꯅꯩꯕ ꯑꯗꯨꯝ ꯇꯧ
ꯍꯥꯥ
ꯔꯤꯛ ꯂꯥꯏꯔꯤꯛꯕꯨ ꯍꯩꯔꯗꯤ ꯑꯔꯥꯏ ꯑꯔꯥꯏꯕ ꯊꯕꯛ ꯑꯗꯨꯝ ꯇꯧꯔꯒ ꯂꯣꯏꯔꯦ
ꯍꯣꯏ ꯍꯧꯖꯤꯛ ꯃꯇꯝꯗꯗꯤ
ꯍꯥꯃꯁꯤ ꯇꯝꯕ ꯂꯣꯏꯔꯁꯨ ꯑꯃꯨꯛ ꯊꯕꯛ ꯑꯃꯨꯛ ꯊꯤꯈꯤꯅꯤ ꯃꯊꯥ ꯁꯥꯏ ꯊꯕꯛ
ꯑꯗꯨꯅꯦ ꯑꯗꯨꯅꯦ ꯍꯧꯖꯤꯛ ꯍꯧꯖꯤꯛꯇꯤ ꯄꯩꯁꯥ ꯄꯥꯏꯗꯕꯁꯨ ꯌꯥꯗꯦ
ꯍꯣꯏ ꯂꯥꯏꯔꯤꯛ ꯍꯩꯕꯈꯛꯅ ꯀꯥꯟꯅꯗ꯭ꯔꯦꯗ
ꯑꯗꯨꯅꯦ ꯑꯩꯈꯣꯏꯅ ꯑꯗꯤꯜ ꯁꯥꯗ꯭ꯔꯤꯉꯥꯏꯗ ꯑꯗꯨꯃꯥꯏ ꯍꯥꯏꯕꯅꯦ ꯂꯥꯏꯔꯤꯛ ꯈ ꯇꯝꯂꯒ ꯐꯖꯅ ꯍꯩꯔꯁꯨ ꯍꯧꯖꯤꯛꯇꯤ ꯄꯩꯁꯥ ꯌꯥꯎꯗꯔꯗꯤ ꯊꯕꯛ ꯐꯪꯕ ꯉꯝꯗꯦꯅ
ꯎꯝ ꯆꯨꯝꯕꯅꯦ ꯑꯗꯨꯗꯣ ꯂꯥꯏꯔꯤꯛ ꯌꯥꯝ ꯍꯩ ꯍꯩꯇꯔꯁꯨ ꯀꯣ ꯄꯩꯁꯥ ꯄꯥꯏꯔꯗꯤ ꯑꯗꯨꯝ ꯐꯪꯕꯅꯦ
ꯑꯗꯨꯟ ꯂꯥꯏꯔꯤꯛ ꯇꯝꯃꯤꯕ ꯑꯃꯗꯣ ꯂꯥꯏꯔꯤꯛ ꯗꯨꯝ ꯊꯕꯛꯇꯤ ꯏꯂꯥꯏ ꯂꯥꯏꯅ ꯑꯃꯣꯛ ꯐꯪꯕ
ꯑꯣ ꯑꯗꯨ ꯑꯣꯏꯔꯁꯨ ꯍꯥꯏꯗꯤ ꯊꯥꯏꯅꯗꯤ ꯂꯥꯏꯔꯤꯛꯄꯨ ꯇꯝꯔꯝꯃꯗꯤ ꯊꯕꯛ ꯑꯁꯦ ꯄꯪꯐꯪ ꯐꯪꯅꯕꯅꯦꯕ ꯍꯧꯖꯤꯛꯀꯥꯟꯗꯤ ꯒ꯭ꯔꯦꯖꯨꯑꯦꯁꯟ ꯂꯣꯏꯔꯁꯨ ꯍ ꯇꯣ ꯊ ꯍꯧꯧꯅꯦ ꯊꯕꯛ ꯐꯪꯗꯕꯒꯤꯔꯣ ꯎꯄꯥꯏ ꯂꯩꯇꯕꯗꯣ
ꯑꯗꯨ
ꯂꯥꯏꯔꯤꯛꯁꯨ ꯍꯩꯒꯗꯕ ꯄꯩꯁꯥꯁꯨ ꯄꯥꯏꯒꯗꯕ ꯁꯪꯒꯥꯁꯨ ꯂꯩꯒꯗꯕ ꯑꯗꯨ ꯅꯠꯇꯔꯗꯤ ꯊꯕꯛ ꯐꯪꯕ ꯌꯥꯝ ꯋꯥꯔꯕꯅꯤ
ꯆꯁ ꯌꯥꯝ
ꯑꯣ ꯃꯥꯅꯤ
ꯅꯨꯄꯤꯗꯤ ꯑꯗꯨꯒꯨꯝꯕ ꯈꯟꯊꯔꯒ ꯀꯩꯅꯣ ꯇꯧꯔꯗꯤ ꯈꯔ ꯋꯥꯕ ꯍꯧꯥꯎꯗꯗꯤ ꯃꯌꯨꯝ ꯃꯀꯥꯏ ꯑꯃꯨꯛ ꯄꯥꯅꯤꯡꯗꯕ
ꯎꯝ ꯑꯪꯗꯦꯗ ꯃꯤꯁꯨ ꯂꯥꯏꯔꯤꯛ ꯇꯝꯕ ꯌꯥꯝꯈ꯭ꯔꯕꯩꯀꯣ ꯍꯧꯖꯤꯛꯀꯥꯟꯗꯤ ꯃꯀꯣꯛ ꯊꯣꯝꯅꯕ ꯍꯣꯠꯅꯕꯗ ꯋꯥꯔꯕꯅꯤ ꯅꯪꯗꯤ ꯀꯔꯤ ꯀꯩ ꯍꯣꯠꯅꯔꯤꯒꯦ
ꯑꯩꯗꯤ ꯀꯩꯁꯨ ꯍꯣꯟ ꯗꯦ ꯌꯨꯝꯗ ꯑꯗꯨꯝ
ꯎꯝ ꯀꯁ ꯀꯥꯕ꯭ꯔ
ꯑꯁꯣ ꯊꯥꯕꯤꯌꯦ ꯑꯩ ꯏꯆꯥꯁꯤꯡꯁꯤ ꯂꯅ
ꯅꯥꯀꯣꯟꯁꯦ ꯐꯖꯅ ꯇꯥꯗꯦ
ꯑꯣ ꯑꯩꯁꯦ
ꯑꯥ
ꯀꯩꯁꯨ ꯊꯕꯛ ꯀꯩꯁꯨ ꯁꯨꯗ꯭ꯔꯦꯕꯀꯣ
ꯎꯝ
ꯑ ꯑꯩꯒꯤ ꯑꯉꯥꯡꯁꯤꯡꯁꯤꯦꯟꯅꯅꯥꯔꯒ ꯂꯩꯌꯦꯕ
ꯑꯣ ꯑꯣ ꯑꯣ ꯑꯉꯥꯡ ꯂꯩꯔꯗꯤ ꯑꯉꯥꯡꯗꯣ ꯐꯖꯅ ꯁꯤꯦꯅꯕꯅ ꯐꯩꯗꯣ ꯍꯥꯏꯗꯤ
ꯏ ꯀꯦ
ꯍꯣꯏ ꯗꯣꯅ ꯐꯥꯔ ꯌꯨꯝ ꯄꯥꯜꯂꯗꯤꯀꯣ ꯑꯉꯥꯡ ꯐꯖꯅ ꯁꯦꯝꯕꯅ ꯐꯩ
ꯍꯣꯏ
ꯑꯩꯈꯣꯏꯗꯤ ꯄꯥꯟꯗ꯭ꯔꯤꯕ ꯂꯥꯏꯔꯤꯛ ꯇꯝꯃꯒ ꯂꯩꯑꯦ ꯍꯅꯨꯗꯤ ꯍꯅꯨꯔꯛꯈ꯭ꯔꯦ
ꯑꯣ
ꯇꯝꯕꯁꯨ ꯁꯨꯡꯂꯣꯏ ꯂꯣꯏꯗꯦ ꯍꯟꯗꯛꯄꯨꯗꯤ ꯂꯣꯏꯕꯨꯗꯤ ꯂꯣꯏꯔꯅꯤ
ꯑꯣ ꯃꯣꯏꯅ ꯑꯗꯨꯝ ꯐꯖꯅ ꯈꯔ ꯋꯥꯡꯅ ꯇꯝꯕꯤꯔꯒ ꯇꯨꯡꯒꯤꯁꯨ ꯑꯗꯨꯅ ꯐꯕꯅꯦ ꯑꯩꯈꯣꯏꯗꯤ ꯂꯥꯏꯔꯤꯛꯁꯨ ꯐꯖꯅ ꯇꯝꯍꯧꯗ꯭ꯔꯦ
ꯎꯝ
ꯇꯝꯕ ꯉꯝꯗꯕꯒꯀꯣ
ꯎꯝ ꯎꯝ
ꯀ ꯃ ꯅꯥꯕꯗꯒꯤ ꯃꯃꯤ ꯄꯥꯕ ꯌꯥꯗ
ꯎꯝ ꯎꯝ ꯑ ꯍꯥꯏꯗꯦ
ꯑꯝ
ꯌꯨꯝ ꯄꯥꯟꯕꯁꯨ ꯅꯣꯏ ꯑꯃꯔꯣꯝꯗ ꯍꯥꯏꯔꯗꯤ ꯉꯟꯅ ꯄꯥꯟꯕꯗꯨꯅ ꯐꯗꯤ ꯐꯕꯅꯦꯅ ꯑꯩꯈꯣꯏ ꯑꯩꯈꯣꯏꯗꯤ ꯊꯦꯡ ꯊꯦꯡꯡꯂ꯭ꯔꯅꯦꯕ ꯄꯥꯜꯂꯗꯤ ꯆꯍꯤ ꯀꯨꯟ ꯁꯥ ꯑꯗꯨꯃꯥꯏ ꯍꯦꯜꯂꯑꯅꯤ
ꯍꯣꯏ ꯌꯨꯝ ꯄꯥꯟꯂꯁꯨ ꯋꯥꯕꯅꯤꯗ ꯑꯉꯥꯡꯁ ꯍꯥꯏꯔ ꯃꯔꯤ ꯇꯝꯕ ꯍꯧ
ꯅꯨꯡꯉꯥꯏꯕ ꯂꯩꯇꯦꯔ ꯄꯣꯛꯂꯕꯅꯤꯅꯀꯣ ꯄꯨꯟꯁꯤ ꯍꯤꯡꯅꯤꯉꯥꯏ ꯍꯣꯠꯅꯕꯗ
ꯏꯃꯥ ꯕꯕꯤꯅ ꯑꯩꯈꯣꯏꯕꯨ ꯌꯣ ꯌꯦꯕꯗꯣ ꯑꯗꯨꯒ ꯆꯞ ꯃꯥꯟꯅꯅ ꯏꯆꯥꯁꯤꯡ
ꯍꯣꯏ ꯋꯥꯗꯤ ꯋꯥꯔꯝꯗꯦ
ꯁ꯭ꯀꯨꯜ ꯀꯥꯟꯅꯕ ꯁꯦꯝꯕꯦ ꯏꯁꯩꯥꯅ ꯇꯥꯛ ꯑꯥ ꯌꯥꯗ
ꯍꯣꯏ ꯍꯧꯖꯤꯛꯀꯥꯟꯗꯤ ꯄꯩꯁꯥ ꯇꯥꯟꯕꯁꯨ ꯌꯥꯝ ꯋꯥꯔꯦ
ꯇꯨꯝ ꯅꯤꯡꯗꯕ꯭ꯔꯣ ꯅꯨꯃꯤꯗꯤ
ꯑꯩ ꯑꯩ ꯑꯩꯈꯣꯏꯤ ꯑꯩꯁꯨꯣ ꯉꯁꯥꯏꯈꯛ ꯇꯨꯝꯃꯦꯕ ꯑꯗꯨꯒꯤ ꯇꯨꯝꯅꯤꯡꯕ ꯑꯣꯏꯔꯦ ꯊꯦꯡ ꯊꯦꯡꯅ ꯑꯗꯨꯝ ꯇꯨꯝꯂꯒꯦ ꯍꯩꯅꯔꯦꯕ ꯏꯆꯦ ꯍꯣꯏꯗꯦ
ꯅꯇꯥꯁꯨ ꯂꯩꯔꯕꯗꯤꯅ ꯋꯥꯔꯝꯅꯤꯗ ꯑꯉꯥꯡ ꯀꯩꯀꯥ ꯁꯦꯟꯅꯕ ꯌꯨꯝꯒꯤ ꯊꯕꯛ ꯀꯩꯀꯥ ꯇꯧꯕꯗꯀꯣ
ꯍꯣꯏ
ꯑꯩꯈꯣꯏꯗꯤ ꯑꯗꯨ ꯂꯩꯇ꯭ꯔꯦꯕ ꯍꯣꯁꯇꯦꯜꯗ ꯂꯩꯔꯤꯕ ꯆꯥꯛꯇ ꯆꯥꯛꯁꯨ ꯃꯣꯏꯅ ꯄꯤꯔꯦ ꯆꯥꯔꯦ ꯑꯗꯨꯝ ꯀꯣꯂꯦꯖ ꯈꯔ ꯀꯥ ꯑꯗꯨꯃꯥꯏꯅ ꯇꯧꯕꯅꯤꯅ ꯌꯥꯝ ꯋꯥꯕꯗꯤ ꯑꯣꯏꯗꯣꯏ
ꯃꯥꯅ ꯇꯗꯥꯝ ꯅꯥꯕ ꯂꯩꯔꯤ ꯃꯥꯗꯤ ꯌꯥꯝ ꯅꯨꯡꯉꯥꯏꯕꯅꯦ
ꯍꯣꯏ ꯃꯥꯅꯦ ꯌꯨꯝ ꯌꯨꯝ ꯄꯥꯟꯗ꯭ꯔꯤꯉꯩ ꯑꯩ ꯁꯥꯔꯤꯉꯩꯗꯤ ꯅꯨꯡꯉꯥꯏꯇ ꯅꯨꯡꯉꯥꯏꯕꯅꯤ
ꯇꯧꯅꯤꯡꯕ ꯇꯧ ꯊꯥꯛꯅꯤꯡꯕ ꯊꯥꯛ ꯆꯥꯅꯤꯡꯕ ꯃꯇꯝꯗ ꯆꯥꯡ
ꯍꯣꯏ
ꯑꯩꯈꯣꯏꯒꯤ ꯑꯗꯨ ꯅꯠꯇ꯭ꯔꯦ
ꯑꯗꯨꯗ ꯑꯉꯥꯡꯈꯣꯏꯒꯤ ꯈꯜꯂꯒ ꯀꯣ ꯋꯥꯗꯤꯦ ꯋꯥꯔꯝꯃꯤ ꯑꯉꯥꯡ ꯀꯌꯥ ꯂꯩꯔꯒꯦ
ꯑ ꯉ ꯑꯍꯨꯝ ꯁꯨꯔꯦ
ꯎꯝ
ꯅꯨꯄꯤ ꯉꯥꯛꯇ ꯀꯣ
ꯑꯣ
ꯕꯤꯞ ꯆꯥꯍꯨꯝꯅ
ꯆꯥꯎꯔꯝꯃꯅꯤꯀꯣ ꯑꯍꯨꯝ ꯂꯩꯔꯁꯦ
ꯑꯣ ꯍꯣꯏ ꯑꯗꯨꯝ ꯆꯥꯎꯥꯕ ꯍꯧꯔꯤꯅꯦꯦ ꯅꯨꯄꯤ ꯑꯉꯥꯡ ꯑꯦ ꯑꯩꯒꯤ ꯏꯆꯥꯅꯨꯄꯤ ꯑꯍꯟꯗꯣ
ꯎꯝ
ꯆꯍꯤ ꯃꯄꯆꯜ
ꯑꯣꯝ
ꯆꯥꯎꯔꯛꯏ ꯆꯥꯎꯔꯛꯅꯕꯁꯨꯣꯛꯄꯤꯒꯤꯅꯦ ꯈꯜꯂꯕꯅ ꯑꯐꯕ ꯂꯝꯕꯤꯗ ꯇꯥꯛꯄꯤꯕ ꯍꯩꯇꯕꯅꯤ
ꯐꯖꯅ ꯁꯦꯝꯃꯣ ꯑꯉꯥꯡꯁꯤꯡꯗꯣ ꯍꯧꯖꯤꯛꯀꯥꯟꯗꯤ ꯑꯉꯥꯡ ꯅꯨꯄꯤꯅ ꯐꯔꯕꯅꯤꯅ ꯅꯨꯄꯥꯗꯩꯗꯤꯀꯣ ꯅꯨꯄꯥꯗꯤ ꯉꯥꯎꯁꯤꯟꯅꯩꯑꯦꯕ ꯑꯅꯝꯕꯅ
ꯅꯨꯄꯤꯅ ꯈꯔ ꯉꯥꯡꯅ ꯁꯛꯅꯕ ꯌꯥꯏꯑꯦꯕ ꯒ꯭ꯌꯥꯟ ꯇꯥꯏ